ꯀꯁꯣꯔꯣ꯫ ꯀꯛꯊꯠꯂꯣꯔꯣ? ꯀꯛꯊꯠꯂꯛꯀꯅꯤꯍꯦ ꯄꯠ ꯄꯠꯂꯥꯎ ꯀꯛꯊꯠꯂꯛꯀꯅꯤ ꯀꯣ ꯑꯩꯗꯤ꯫
ꯔꯤꯖꯦꯛ ꯆꯥꯅꯦꯃꯤ ꯅꯪꯕꯨ ꯀꯛꯄ ꯀꯛꯄꯗ ꯍꯥꯏꯔ ꯂꯩ꯫
ꯑꯩꯅ ꯁꯥꯎꯅꯤꯡꯉꯤꯁꯦ ꯏꯕꯥꯅꯤꯒꯤ ꯀꯣꯜ ꯑꯅꯤ ꯔꯤꯖꯦꯛ ꯆꯠꯂꯕꯅꯦ ꯍꯧꯖꯤꯛ꯫
ꯑꯗꯣ ꯑꯩꯁꯨ ꯍꯧꯖꯤꯛꯁꯨ ꯑꯃꯁꯨ ꯆꯠꯈ꯭ꯔꯦ ꯍꯥꯏꯕ ꯅꯪꯉꯣꯟꯗ ꯇꯧꯕꯗ꯫
ꯀꯩꯒꯤꯅꯣ ꯍꯥꯏꯁꯦ?
ꯈꯪꯗꯦꯕꯣ ꯀꯝꯄ꯭ꯂꯤꯠꯀ ꯊꯥꯔꯛꯑꯒ ꯄꯣꯏꯟꯗꯤ ꯖꯦꯔꯣ ꯐꯪꯉꯤ꯫
ꯑꯣ ꯅꯣ꯫
ꯑꯩ ꯏꯕꯣ ꯃꯌꯥꯝ ꯇꯧꯗꯗꯤ ꯌꯥꯔꯔꯣꯏ꯫
ꯑꯩꯁꯨ ꯁꯤꯒꯤ ꯁꯤꯒꯤ, ꯑꯦ ꯁꯤ ꯁꯤꯒꯤꯁꯦ ꯁꯨꯕꯒ ꯀꯩꯅꯣ ꯇꯧꯗꯣꯏꯅꯦ꯫ ꯑꯩꯅ ꯇꯧꯔꯛꯀꯗꯣꯏꯔꯥ ꯇꯥꯛꯁꯁꯦ? ꯁꯤꯒꯤ ꯁꯤ ꯏꯕꯥꯅꯤ ꯍꯧꯖꯤꯛ ꯁꯥꯅꯩꯁꯦ,
ꯑꯥ
ꯅꯪꯒꯤ ꯄꯣꯏꯟ ꯑꯣꯏꯗꯣꯏꯔꯥ ꯑꯩꯒꯤ ꯄꯣꯏꯟ ꯑꯣꯏꯗꯣꯏꯔꯥ?
ꯅꯪꯅ ꯉꯁꯥꯏ ꯇꯧꯔꯛꯄ ꯅꯪꯅ ꯇꯧꯔꯛꯈꯤꯕꯈꯩꯗꯣ,
ꯑꯥ
ꯑꯗꯨ ꯅꯪꯒꯤ ꯑꯣꯏꯗꯕ ꯑꯩꯅ ꯇꯧꯔꯤꯁꯤꯅ ꯑꯩꯒꯤ ꯑꯣꯏꯗꯕ ꯑꯩꯅ ꯍꯧꯖꯤꯛ ꯇꯧꯔꯛꯏꯅ?
ꯑꯥꯎ꯫
ꯁꯤꯅ ꯑꯃꯨꯛ ꯑꯩꯒꯤ ꯑꯣꯏꯗꯨꯕ ꯑꯧꯒ ꯅꯪꯅ ꯉꯁꯥꯏ ꯇꯧꯔꯛꯏꯗꯣ ꯅꯪꯒꯤ ꯄꯣꯏꯟ꯫
ꯑꯁ ꯁꯤꯗꯤ ꯌꯥꯔꯣꯏꯅꯦ ꯍꯥꯏꯗꯤ ꯀꯩꯅꯣ ꯇꯧꯍꯟꯒꯗꯅꯦꯕ ꯑꯅꯤꯃꯛꯀꯤ ꯑꯣꯏꯍꯟꯒꯗꯕꯅꯦ꯫
ꯑꯁ ꯃꯗꯨ ꯌꯥꯗꯦ ꯇꯃꯣꯏꯒꯤꯁꯦ꯫
ꯑꯅꯤꯃꯛꯀꯤ ꯑꯣꯏꯍꯟꯒꯗꯕꯅꯦ ꯍꯥꯏꯗꯤ ꯅꯪꯉꯣꯟꯗ ꯐꯨꯜ ꯅꯪꯉꯣꯟꯗ ꯐꯨꯜ ꯐꯪ ꯇꯥꯔꯒꯁꯨ ꯀꯣ,
ꯎꯝ
ꯅꯉꯣꯟꯗ ꯆꯥꯝꯃ ꯄꯤꯕ ꯃꯇꯝꯗ ꯑꯩꯉꯣꯟꯗ ꯌꯥꯡꯈꯩ ꯑꯃ ꯄꯤꯒꯗꯕꯅꯦ ꯃꯣꯏꯁꯦ ꯁꯣꯏꯔꯦ꯫
ꯃꯥꯅꯦ ꯃꯥꯅꯦ ꯆꯨꯝꯃꯦ ꯑꯁ ꯅꯪ ꯅꯪ ꯁꯤ ꯑꯦꯞꯁꯦ ꯅꯪ ꯑꯃ ꯑꯣꯏꯅ ꯁꯦꯝꯃꯒꯦꯔꯣ? ꯇꯥꯕ꯭ꯔꯣ? ꯍꯜꯂꯣ! ꯍꯜꯂꯣ!
ꯃꯩ ꯃꯨꯠꯈ꯭ꯔꯦ ꯗꯇꯥ ꯌꯥꯎꯗꯦ꯫ ꯑꯥ ꯄꯥꯏꯌꯨ ꯄꯥꯏꯌꯨ ꯑꯗꯨꯝ ꯄꯥꯏꯁꯤ ꯄꯥꯏꯁꯤ꯫ ꯑꯗꯨꯝ ꯄꯥꯏꯁꯤꯀꯣ ꯑꯗꯨꯝ ꯑꯩ ꯑꯩ ꯊꯣꯛꯄ ꯋꯥꯔꯤ ꯁꯥꯟꯅꯕ ꯄꯥꯏꯗꯨꯅꯤ ꯇꯧꯔꯤꯁꯦ꯫
ꯀꯔꯤꯕ?
ꯇꯥꯗꯦꯕ ꯀꯣ ꯇꯥꯗ꯭ꯔꯥꯁꯨ ꯑꯗꯨ ꯋꯥꯔꯤ ꯁꯥꯟꯅꯁꯤ ꯃꯤꯅꯤꯠ ꯇꯔꯥ ꯁꯨꯍꯟꯁꯤ ꯅꯠꯇ꯭ꯔꯗꯤ ꯅꯪ ꯄꯣꯏꯟ ꯍꯪꯉꯔꯣꯏꯁꯤꯅꯦ ꯑꯩꯅ ꯍꯥꯏꯔꯤꯁꯦ꯫
ꯌꯥꯏ ꯌꯥꯏ ꯇꯥꯕ꯭ꯔꯣ?
ꯑꯩꯒꯤꯗꯤ ꯇ꯭ꯥꯕꯔꯣ?
ꯅꯪꯒꯤꯗꯤ ꯇꯥꯏ꯫
ꯑꯩꯒꯤꯗꯤ ꯇꯕ꯭ꯔꯣ?
ꯇꯥꯏ꯫
ꯑꯩꯒꯤ ꯇꯥꯔꯗꯤ ꯑꯗꯨꯝ ꯌꯥꯔꯤꯅꯦ꯫
ꯅꯪꯒꯤ ꯇꯥꯕ꯭ꯔꯥꯕ ꯑꯩꯅ ꯉꯥꯡꯕ ꯅꯉ‌ꯣꯟꯗ ꯇꯥ
ꯑꯩꯒꯤ ꯇꯥꯃꯣ ꯎꯝ ꯑꯩ ꯇꯔꯥ ꯅꯤꯀꯣ ꯗ ꯃ‌ꯣꯔꯣꯀ ꯀ ꯂꯩꯖꯤ ꯃ‌ꯣꯔ‌ꯣꯀ ꯇꯤ ꯗꯥꯝ ꯃ‌ꯦꯠꯁꯜꯂ‌ꯣ ꯃꯩ ꯃꯨꯠꯊꯣꯛꯈꯤ ꯋꯥꯅꯤꯅ